ꯇꯥꯕ꯭ꯔꯥ ꯏꯇꯥꯎ
ꯑꯣ ꯇꯥꯏ ꯇꯥꯏ
ꯀꯟꯅ ꯇꯥꯗꯦꯅꯦ ꯅꯪꯒꯤ ꯃꯈꯣꯟꯗꯤ
ꯑꯣ ꯑꯁ ꯑꯩ ꯉꯥꯏꯍꯛꯇꯪ ꯉꯥꯏꯈꯣꯀꯣ ꯇꯥꯕ꯭ꯔꯥ
ꯉꯥꯏꯈꯣ ꯕꯥꯏ ꯑꯥ ꯐꯣꯟꯁꯦ ꯂꯥꯞꯅ ꯊꯝꯕꯒꯤꯔꯣ ꯏꯇꯥꯎ
ꯇꯥ ꯇꯥꯕ꯭ꯔꯣ ꯍꯧꯖꯤꯛꯗꯤ
ꯇꯥ ꯑꯗꯨꯝ ꯇꯥꯕꯗꯤ ꯇꯥꯕꯀꯣ
ꯅꯦꯠꯋꯥꯛ ꯅꯦꯠꯋꯥꯛ ꯄ꯭ꯔꯣꯕꯂꯦꯝ ꯑꯣꯏꯔꯝꯅꯤ
ꯀꯟꯅ ꯇꯥꯗꯕ ꯍꯥꯏꯗꯤ ꯆꯞꯄ ꯅꯠꯇꯦ ꯆꯞꯄꯗꯤ ꯅꯠꯇꯦ
ꯑꯣ
ꯆꯠꯄꯗꯤ ꯅꯠꯇꯕ ꯑꯗꯨꯒ ꯀꯟꯅ ꯇꯥꯗꯕꯗꯣ
ꯅꯪꯒꯤꯁꯨ ꯆꯞ ꯃꯥꯟꯅꯩꯅꯦ
ꯀꯩꯒꯩ ꯆꯥꯔꯦꯕ ꯏꯇꯥꯎ
ꯑꯥ ꯀꯔꯤ ꯑꯦꯟꯁꯥꯡ ꯆꯥꯔꯒꯦ
ꯉꯁꯤ ꯑꯥ ꯀꯩꯅꯣꯗꯣ ꯀꯥꯡꯁꯣꯏ ꯍꯥꯏꯕ ꯇꯥꯔꯦ ꯉꯁꯤ
ꯑꯁ ꯍꯥꯎꯕ ꯏꯟꯁꯥꯡꯅꯤꯅꯦ ꯑꯗꯨꯁꯨ
ꯈꯪꯗꯦꯗ ꯏꯇꯧ ꯀꯪꯁꯣꯏꯁꯨ ꯆꯃꯟꯗꯅꯅꯦ
ꯅꯣꯡ ꯆꯨꯕꯒꯤ ꯑꯣ ꯅꯣꯡ ꯆꯨꯕ꯭ꯔꯥ ꯚꯥꯏ
ꯅꯣꯡ ꯅꯣꯡ ꯆꯨꯕ ꯅꯠꯇꯦ ꯐꯦꯟ ꯊꯥꯕꯒꯤꯅꯦ
ꯑꯣ ꯅꯣꯡꯒꯤ ꯃꯈꯣꯟ ꯇꯥ ꯅꯣꯟ ꯅꯣꯡꯒꯤ ꯃꯈꯣꯟꯒꯨꯝꯕꯅ ꯇꯥꯕꯀꯣ ꯑꯗꯨꯒꯤꯅꯤꯗ
ꯑꯣ ꯍꯧꯖꯤꯛ ꯍꯧꯖꯤꯛ ꯍꯧꯖꯤꯛꯁꯨ ꯇꯥꯔꯤꯕ꯭ꯔꯣ
ꯇꯥꯏ ꯍꯧꯖꯤꯛꯁꯨ ꯍꯧꯖꯤꯛ ꯇꯥꯗ꯭ꯔꯦ ꯑꯦ ꯑꯃꯨꯛ ꯃꯨꯛꯃꯤ ꯌꯥꯏ ꯌꯥꯏ ꯅꯪ ꯍꯧꯖꯤꯛꯀꯥꯟ ꯀꯩꯀꯩ ꯀꯔꯤ ꯀꯔꯤ ꯊꯕꯛ ꯇꯧꯔ ꯂꯩꯔꯦ
ꯌꯨꯝꯒꯤ ꯀꯩ ꯀꯩꯅꯣ ꯁꯥꯔꯒ ꯑꯗꯨꯝ ꯂꯩꯔꯤꯗ ꯂꯧꯕꯨꯛꯒꯨ
ꯑꯁ ꯍꯟꯗ꯭ꯔꯛ ꯃꯤꯁꯇ꯭ꯔꯤ ꯑꯣꯟꯗꯧꯔꯦꯅꯦ ꯏꯕ ꯏꯚꯥꯏꯁꯦ ꯑꯗꯨꯗꯤ
ꯃꯤꯁꯇ꯭ꯔꯤ ꯃꯤꯁꯇ꯭ꯔꯤꯗꯤ ꯅꯠꯇꯦ ꯆꯦꯛ ꯁꯥꯕꯗꯤ ꯅꯠꯇꯕꯀꯣ
ꯅꯗꯣ ꯃꯤꯁꯇ꯭ꯔꯤ ꯍꯥꯏꯕꯕꯨ ꯗꯅꯥ
ꯍꯣꯏ ꯑꯗꯨ ꯑꯗꯨꯝ ꯍꯩꯕ ꯌꯥꯏꯅꯦ ꯑꯗꯨꯁꯨ
ꯆꯦꯛ ꯁꯥꯕ ꯈꯛꯇ ꯃꯤꯁꯇ꯭ꯔꯤ ꯀꯎꯗꯦꯍꯦ ꯅꯪꯁꯨ
ꯍꯣꯏ ꯇꯨꯝ ꯈꯪꯅꯕꯗꯤ ꯃꯤꯁꯇ꯭ꯔꯤꯗꯤ ꯆꯦꯛ ꯁꯥꯕ ꯀꯥꯡꯕꯨꯗꯨꯅꯤꯗꯅ
ꯍꯣꯏ ꯑꯗꯨꯝꯗꯗꯤ ꯈꯜꯂꯦ ꯑꯗꯨꯗꯤ ꯃꯤꯅ ꯍꯥꯏ ꯈꯔ ꯑꯗꯨꯝ ꯈꯟꯅꯔꯦ ꯚꯥꯏ ꯑꯩꯗꯣ ꯏꯕꯥꯅꯤꯒꯤ ꯑꯦꯛꯖꯥꯝ ꯏꯕꯥꯅꯤ ꯅꯍꯥꯟ ꯁꯦꯝꯕꯗꯣ ꯅꯣꯇꯤꯐꯤꯀꯦꯁꯟꯁꯨ ꯊꯣꯛꯂꯛꯇ꯭ꯔꯤꯀꯣ
ꯊꯣꯛꯂꯛꯇ꯭ꯔꯤ ꯊꯣꯛꯂꯛꯇ꯭ꯔꯤ
ꯀꯔꯝ ꯀꯥꯟꯗ ꯑꯣꯏꯗꯣꯏꯅꯣꯅꯦ ꯑꯁ ꯈꯪꯗ꯭ꯔꯦꯅꯦ ꯑꯁ ꯅꯍꯥꯟ ꯑꯩꯁꯨ ꯏꯅꯤ ꯏꯅꯤꯕꯤꯔꯒꯤꯗꯣ ꯊꯥꯍꯧ ꯊꯥꯍꯧꯔꯗꯤ ꯐꯒꯗꯕꯅꯤꯅꯦ ꯍꯟꯗꯛ ꯏꯅꯥꯎ ꯏꯅꯥꯎꯁꯤꯡ ꯌꯥꯝ ꯊꯣꯔꯛ ꯈꯦ ꯁꯦꯂꯦꯛꯁꯟ ꯔꯤꯇꯟ ꯇꯦꯁ ꯄꯥꯁ ꯇꯧꯔꯦꯅꯦ
ꯑꯗꯣ ꯗꯣ ꯈꯣꯏꯗꯤ
ꯑꯩꯕꯨꯗꯤ ꯅ ꯍꯟꯗꯛ ꯊꯥꯈꯤꯕꯗꯣ ꯂꯥꯁ ꯂꯥꯁ ꯑꯣꯏꯅ ꯑꯗꯨꯏ ꯑꯗꯨꯝ ꯌꯥꯕꯅꯦꯕꯀꯣ ꯑꯩꯒꯤꯗꯣ ꯑꯩ ꯇꯧꯍꯧꯗꯕꯒꯤ ꯇꯧꯅꯤꯡꯕꯒꯨꯝ ꯇꯧꯅꯤꯡꯕꯒꯨꯝ ꯇꯧꯅꯤꯡꯗꯕꯒꯨꯝ ꯇꯧꯔ ꯂꯩꯕꯀꯣ ꯃꯇꯝꯗꯨꯗ ꯑꯗꯨꯒꯤ ꯑꯩꯁꯨ ꯍꯦ ꯍꯦꯛꯇ ꯂꯩꯊꯣꯛꯄ
ꯑꯣ ꯑꯩꯈꯣꯏꯗꯤ ꯌꯥꯗꯕꯒꯤ ꯈꯣꯏ ꯑꯩ ꯍꯥꯟꯅ ꯑꯗꯨ ꯇꯧ ꯇꯧꯔꯝꯕꯅꯦ ꯑꯦꯛꯖꯥꯝ ꯅꯠꯇꯕ ꯍꯥꯟꯅꯗꯤ ꯀꯅꯣꯒꯤ
ꯐꯤꯖꯤꯀꯦꯜ ꯍꯥꯟꯅ ꯇꯧꯕꯗꯣ ꯎꯝ ꯑꯩꯁꯨ ꯍꯥꯟꯅ ꯇꯧꯔꯝꯕꯅꯦ ꯃꯥꯏ ꯄꯥꯛꯄ ꯉꯝꯗꯕ
ꯑꯣ ꯑꯗꯨ ꯑ ꯑꯩꯁꯨ ꯉꯝꯗꯕꯅꯦꯕ
ꯑꯁ ꯈꯤꯇꯪꯗ ꯈꯖꯤꯛꯇꯪꯗ ꯍꯣꯏ
ꯑꯗꯨꯗꯒꯤ ꯑꯗꯨ ꯃꯇꯨꯡꯗꯒꯤ ꯑꯦꯛꯖꯥꯝꯁꯦ ꯊꯣꯛꯄ ꯍꯧꯔꯕꯅꯦꯕ ꯑꯗꯨꯗꯤ ꯑꯗꯨ ꯑꯗꯨ ꯃꯇꯝꯗꯗꯤ ꯈꯣꯏ ꯆꯍꯤꯁꯦ ꯃꯣꯏꯁꯦ ꯀꯨꯟ ꯑꯃ ꯀꯨꯟ ꯑꯗꯨꯗꯒꯤ ꯍꯦꯟꯕ ꯌꯥꯗ꯭ꯔꯦꯗꯅꯥ
ꯎꯝ
ꯑꯗꯨꯒꯤꯅꯤꯅꯦ ꯅꯣꯏꯗꯤ ꯀꯩꯀꯩ ꯃꯊꯦꯜ ꯆꯥꯕꯤꯔꯒꯦ ꯚꯥꯏ
ꯑꯁ ꯉꯁꯤ ꯚꯥꯏ ꯏꯃꯥꯟꯅꯕ ꯏꯃꯥꯟꯅꯕꯗꯣ ꯃꯄꯥ ꯂꯥꯛꯄꯒꯤ ꯑꯣꯛꯁꯥ ꯂꯩꯕꯤꯕꯒꯤ ꯆꯥꯏ
ꯑꯩꯁ ꯑꯍꯧꯕ ꯑꯦꯟꯖꯥꯡꯅꯤꯅꯦ
ꯎꯝ ꯃꯥꯅ ꯃꯄꯥ ꯂꯥꯛꯄꯒꯤ ꯃꯄꯥꯅ ꯅꯕꯥꯅꯤ ꯆꯥꯎ ꯍꯥꯏꯅ ꯃꯆꯦꯅ ꯑꯩꯉꯣꯟꯗ ꯏꯕꯥꯅꯤꯗ ꯍꯥꯏꯔꯛꯪꯖꯦ ꯅꯕꯥꯅꯤꯗꯨ ꯌꯥꯝ ꯀꯪꯔꯒꯦ ꯀꯥ ꯌꯥꯝ ꯀꯪꯈ꯭ꯔꯦꯅꯦ ꯑꯗꯣ ꯅꯕꯥ ꯅꯕꯥꯅꯤꯒꯤꯗꯃꯛꯇ ꯚꯤꯇꯃꯤꯟ ꯅꯆꯦꯅ ꯄꯨꯔꯛꯑꯒꯦ ꯍꯥꯏ
ꯑꯗꯨꯗꯤ ꯑꯩꯒꯤꯁꯨ ꯍꯥꯏꯕꯤꯔꯛꯑꯣ
ꯅꯪꯒꯤꯁꯨ ꯅꯪꯒꯤꯁꯨ ꯍꯣꯏ ꯌꯥꯒꯅꯤ ꯚꯤꯠ ꯕꯤꯇꯃꯤꯟꯗꯨ ꯂꯥꯔꯤꯗꯤ ꯍꯣꯏ ꯚꯤꯇꯃꯤꯟ
ꯑꯩ ꯃꯍꯨꯠꯇ ꯑꯗꯨꯝ ꯍꯥꯏꯕꯤꯔꯣ ꯅꯪꯅ
ꯎꯝ ꯎꯝ ꯆꯨꯝꯃꯦ ꯆꯨꯝꯃꯦ ꯏꯇꯥꯎꯁꯨ ꯚꯤꯇꯃꯤꯟꯗꯤ ꯃꯊꯧ ꯌꯥꯝ ꯇꯥꯔꯦꯕꯀꯣ
ꯍꯣꯏ ꯑꯗꯨꯝ ꯀꯪꯕꯗꯤ ꯀꯪꯕꯅꯦ ꯑꯗꯨꯒ ꯏꯁꯥꯗ ꯀꯅꯣ ꯑꯅꯥꯕꯗꯤ ꯂꯩꯇꯤ ꯂꯩꯇꯕꯅꯦ
ꯑꯩꯁ ꯑꯩꯁꯨꯅꯤꯅꯦ ꯑꯗꯨ ꯑꯩꯅꯤꯅꯦ ꯃꯤ ꯀ ꯍꯛꯆꯥꯡ ꯐꯕ ꯍꯛꯆꯥꯡ ꯐꯕ ꯍꯥꯏꯁꯦ ꯃꯁꯜ ꯆꯥꯎ ꯆꯥꯕ ꯑꯗꯨ ꯅꯠꯇꯦꯀꯣ ꯅꯥꯒꯟꯗꯕꯗꯣ
ꯍꯣꯏ ꯃꯁꯥ ꯑꯅꯣꯏꯕ ꯀꯥꯡꯕꯨꯗꯨ ꯁꯥꯒꯟꯕꯅꯦ ꯑꯗꯨ
ꯑꯣ ꯑꯩꯁ ꯅꯥꯒꯟꯕꯅꯦ ꯃꯣꯏ ꯀꯥꯡꯕꯨ
ꯅꯥꯒꯟꯕꯅꯦ ꯍꯣꯏ
ꯈꯣꯏꯗꯤ ꯇꯁꯦꯡꯅ ꯍꯥꯏꯔꯗꯤ ꯍꯦꯛ ꯄꯣꯛꯄꯗꯒꯤ ꯉꯁꯤ ꯐꯥꯎ ꯍꯣꯁꯄꯤꯇꯜꯗ ꯉꯝꯗ꯭ꯔꯤ ꯍꯥꯏꯅ ꯇꯨꯝꯔꯛꯇ꯭ꯔꯤꯕꯒꯣ
ꯍꯣꯏ ꯂꯣꯛ ꯈꯨ ꯑꯗꯨꯒꯁꯨ ꯈꯣꯏ ꯂꯣꯛ ꯈꯨꯕꯗꯤ ꯂꯣꯏꯅꯃꯛ
ꯑꯣ ꯁꯤꯗꯤ ꯈꯔ ꯀꯃꯟ ꯑꯣꯏꯔꯦꯗꯅ ꯇꯥꯕ꯭ꯔꯣ
ꯂꯣꯛ ꯈꯨꯕ ꯍꯞꯔꯦ ꯑꯗꯨꯕꯨꯁꯨ
ꯑꯩꯁ ꯑꯗꯨꯗꯤ ꯅꯥꯕ ꯍꯥꯏꯅ ꯀꯥꯎꯅꯤꯡꯉꯥꯏ ꯂꯩꯇꯦꯅꯦ
ꯇꯨꯝꯕꯗꯤ ꯐꯩ
ꯁꯨꯝ ꯃꯇꯝ ꯃꯇꯝꯒꯤ ꯃꯇꯝ ꯃꯇꯝꯒꯤ ꯄꯨꯔꯛꯄꯅꯤꯕꯀꯣ ꯑꯗꯨꯗꯤ
ꯎꯝ ꯑꯗꯨꯅꯦ
ꯑꯁ ꯑꯃꯔꯣꯝꯗ ꯍꯥꯏꯔꯒ ꯑꯩꯈꯣꯏꯁꯦ ꯍꯛꯆꯥꯡꯗꯤ ꯑꯗꯨꯝ ꯌꯥꯏ ꯍꯥꯏꯅ ꯈꯜꯂꯤꯕꯅꯤ ꯑꯩꯁꯨ ꯌꯥꯝ ꯅꯥꯗꯦꯕ ꯍꯦꯛ ꯄꯣꯛꯄꯗꯒꯤ ꯉꯁꯤ ꯐꯥꯎ ꯍꯣꯁꯄꯤꯇꯥꯜꯗ ꯅꯥꯕꯒꯤ ꯀꯩꯅꯣ ꯀꯩꯅꯣ ꯇꯧꯗ꯭ꯔꯤꯕꯀꯣ
ꯈꯣꯏ ꯍꯧꯖꯤꯛꯐꯥꯎ ꯂꯩꯔꯤꯁꯦ ꯍꯤꯡꯉꯤꯁꯦ ꯀꯨꯟ ꯃꯔꯤ ꯀꯨꯟ ꯑꯗꯨꯝ ꯌꯧꯕ ꯉꯥꯛꯇꯅꯤꯗꯅꯥ
ꯃꯥꯅꯦ ꯃꯥꯅꯦ
ꯑꯗꯨ ꯚꯥꯏꯇꯃꯤꯟꯒꯨꯝꯕꯁꯤ ꯆꯥꯕꯁꯨ ꯐꯪꯗꯕꯅꯦꯕ ꯏꯇꯥꯎ
ꯃ ꯃꯥꯅꯦ ꯃꯥꯅꯦ ꯑꯩꯈꯣꯏꯗꯤ ꯑꯃꯔꯣꯝꯗ ꯍꯥꯏꯔꯗꯤ ꯅꯦꯆꯔꯦꯜꯒꯤ ꯑꯣꯏꯕꯗꯣ ꯍꯥꯛꯇ ꯆꯥꯕꯒꯤꯀꯣ
ꯍꯣꯏ ꯍꯣꯏ
ꯑꯅꯥ ꯑꯌꯦꯛꯁꯦ ꯑꯈꯣꯏꯗꯒꯤ ꯌꯥꯝ ꯂꯥꯞꯊꯣꯛꯑꯦꯕ
ꯎꯝ ꯑꯗꯨꯅꯤ
ꯅꯨꯄꯥꯁꯨ ꯑꯣꯏꯔꯦ ꯗꯨꯒ ꯏꯃ꯭ꯌꯨꯟ ꯁꯤꯁꯇꯦꯝꯁꯨ ꯀꯟꯕꯒꯤ ꯑꯣꯏꯔꯝꯅꯤꯀꯣ ꯁꯤ ꯉꯝꯗꯕꯁꯦ
ꯀꯟꯕꯅꯦꯕ ꯏꯇꯥꯎ
ꯃꯥꯅꯦ ꯃꯥꯅꯦ ꯈꯣꯏ ꯀꯣꯂꯦꯖ ꯀꯥꯃꯤꯟ ꯀꯥꯃꯤꯟꯅꯕ ꯀꯥꯡꯕꯨ ꯅꯣꯏ ꯃꯔꯨꯞ ꯀꯥꯡꯕꯨꯗꯤ ꯀꯃꯥꯏ ꯀꯃꯥꯏꯅ ꯇꯧꯔ ꯂꯩꯔꯦ ꯍꯧꯖꯤꯛꯀꯥꯟ ꯍꯧ ꯇꯧꯕ ꯂꯩꯈ꯭ꯔꯕ
ꯊꯕꯛ ꯗꯨꯝ ꯂꯩꯔꯕꯅꯦ
ꯑꯣ
ꯁꯤꯄꯥꯏ ꯆꯠꯄ ꯅꯠꯇ꯭ꯔꯒ ꯑꯗꯨꯝ ꯑꯦꯌꯔꯄꯣꯠꯇ
ꯑꯣ ꯑꯈꯣꯏ ꯈꯠꯇ ꯃꯥꯜꯂꯦꯅꯦ ꯆꯤꯠꯊꯍꯧꯔꯤꯁꯦ
ꯑꯗꯨꯒꯤꯅꯦ ꯑꯩꯈꯣꯏ ꯑꯦꯛꯖꯥꯝꯗꯤ ꯊꯥꯗꯤ ꯊꯥ ꯑꯦꯛꯖꯥꯝ ꯑꯈꯣꯏꯅ ꯄ꯭ꯔꯤꯄꯦꯔꯦꯁꯟꯗꯤ ꯗꯨꯝ ꯇꯧꯗꯤ ꯇꯧꯕꯀꯣ
ꯎꯝ
ꯑꯗꯨꯒꯤ ꯐꯪꯗꯤ ꯐꯪꯗꯕ ꯄꯥꯛꯊꯣꯛ ꯊꯣꯛꯇ꯭ꯔꯦꯅꯦ ꯔꯦꯂꯤꯗꯣ
ꯑꯁ ꯐꯩ ꯐꯩ
ꯐꯥꯔꯛ ꯇꯥꯗꯧ ꯃꯥꯜꯂꯦ
ꯑꯣ
ꯍꯟꯗꯛ ꯍꯟꯗꯛ ꯀꯩꯅꯣꯒꯤ ꯑꯈꯣꯏ ꯊꯥꯕꯗꯣ
ꯎꯝ
ꯑꯗꯨ ꯍꯥꯟꯗꯛ ꯅꯠꯇ꯭ꯔꯁꯨ ꯃꯣꯏ ꯊꯣꯛꯄꯨꯗꯤ ꯊꯣꯛꯂꯛꯑꯅꯤ ꯑꯁꯦꯡꯕ
ꯑꯩꯠ ꯑꯥ ꯑꯩ ꯑꯩꯖꯨ ꯍ ꯀꯩꯅꯣ ꯑꯥꯒꯁ ꯂꯥꯁ ꯋꯤꯛꯀꯨꯝꯕꯗ ꯇꯧꯔꯛꯀꯅꯤ ꯍꯥꯏꯅꯦ ꯊꯣꯔꯛ ꯊꯣꯛꯂꯛ ꯊꯣꯛꯂꯛꯀꯅꯤ ꯍꯥꯏꯅꯦ
ꯑꯣ ꯑꯣ ꯑꯗꯨ ꯑꯗꯨꯗꯤ ꯎꯝ ꯆꯠꯃꯤꯟꯅꯁꯤꯀꯣ ꯑꯗꯨꯗꯤ
ꯆꯠꯃꯤꯟꯅꯁꯦ ꯆꯠ ꯍꯣꯏ
ꯅꯣꯏ ꯈꯪꯅꯕ ꯈꯪꯅꯕꯗꯤ ꯇꯧ ꯇꯧꯔꯝꯃꯁꯨ ꯌꯥꯏ ꯕꯥꯏ ꯈꯪꯅꯕ ꯂꯩꯕ꯭ꯔꯥ ꯑꯗꯨ ꯑꯗꯨ ꯇꯧꯕꯗꯣ
ꯑꯥ ꯀꯔꯤ ꯍꯥꯏꯕ ꯚꯥꯏ ꯖꯤꯗꯤꯒꯤꯗꯨꯔꯥ ꯅꯠꯇ꯭ꯔꯒ
ꯅꯠꯇꯦ ꯖꯤꯗꯤ ꯑꯍꯣꯏ ꯍꯣꯏ ꯍꯣꯏ ꯑꯗꯨꯅꯦ ꯑꯗꯨ ꯑꯗꯨꯒꯤꯗꯣ ꯅꯣꯏ ꯈꯪꯅꯕ ꯑꯗꯨ ꯈꯪꯅꯕ ꯃꯤꯁꯨ ꯁꯦꯝꯕꯁꯨ ꯂꯩ ꯈꯪꯍꯧꯕ꯭ꯔꯕ
ꯑꯩ ꯑꯗꯨꯗꯤ ꯈꯪꯍꯧꯗ꯭ꯔꯦ ꯚꯥꯏꯗꯨꯒꯤꯗꯤ ꯗꯨꯃꯛꯇꯤꯗꯤꯀꯣ ꯀꯌꯥꯝ ꯀꯩꯅꯣ ꯇꯧꯔꯨꯅꯣ ꯂꯩꯐꯝ ꯈꯣꯠꯐꯝ ꯑꯩꯒꯤ ꯍꯧꯖꯤꯛꯀꯥꯟ ꯑꯩ ꯈꯅ ꯋꯥꯔꯤ ꯈꯔꯅ ꯅꯨꯄꯤ ꯑꯃꯗꯣ ꯐꯣꯟ ꯇꯧꯔꯦꯕꯀꯣ
ꯎꯝ
ꯇꯥꯕ꯭ꯔꯣ
ꯑꯣ ꯇꯥꯏ ꯇꯥꯏ
ꯅꯣꯏꯅ ꯂꯥꯛꯄ ꯀꯥꯟꯗ ꯑꯩꯈꯣꯏꯗ ꯂꯩꯕ ꯂꯥꯛꯑꯣ ꯍꯥꯏꯅ ꯅꯨꯄꯤ ꯑꯃ ꯀꯟꯅ ꯀꯥꯎꯔꯛꯏꯅꯦ ꯁꯣꯝꯗ ꯂꯩꯕ ꯀꯥꯡꯕꯨ ꯃꯣꯏꯅ ꯍꯥꯏꯁꯦ ꯑꯗꯨ ꯅꯨꯄꯤꯗꯨꯅ ꯍꯥꯏꯔꯤꯁꯦ ꯑꯩꯈꯣꯏ ꯂꯩꯔꯤꯁꯦ ꯅꯣꯏꯒꯤꯗꯃꯛꯇꯅꯤꯅꯦ ꯍꯥꯏꯌꯦ ꯎꯝ ꯂꯩꯐꯝ ꯆꯥꯐꯝꯗꯤ ꯋꯥꯅꯤꯡꯉꯥꯏ ꯂꯩ ꯇ꯭ꯔꯦ
ꯑꯉꯥꯡ ꯃꯆꯥ ꯃꯈꯣꯏ ꯂꯩꯔꯗꯤ ꯐꯔꯛ ꯇꯥꯅꯤꯈꯣ ꯑꯩꯈꯣꯏ
ꯅꯠꯇꯦꯍꯦ ꯅꯨꯄꯤ ꯅꯨꯄꯤ ꯀꯩꯅꯣ ꯀꯩꯅꯣ ꯅꯠꯇ꯭ꯔꯦ ꯑꯉꯥꯡ ꯃꯆꯥ ꯅꯠꯇ꯭ꯔꯦꯍꯦ
ꯅꯠꯇꯦ ꯅꯠꯇꯦ ꯑꯩꯗꯤ ꯑꯩ ꯑꯩ ꯍꯩꯗꯤꯀꯣ
ꯎꯝ
ꯑꯉꯥꯡ ꯃꯆꯥ ꯂꯩꯔꯝꯃꯗꯤ
ꯑꯦꯍꯦ ꯑꯗꯨ ꯑꯗꯨꯃꯛꯇꯤ ꯑꯣꯏꯗꯦ ꯍꯦ
ꯑꯉꯥꯡ ꯃꯆꯥ ꯂꯩꯔꯝꯃꯗꯤ ꯈꯔ ꯑꯩꯈꯣꯏ ꯂꯥꯛꯄꯗ ꯐꯔꯛ ꯇꯥꯅꯤꯌꯦꯕ
ꯅꯠꯇꯦ ꯂꯩꯁꯥꯕꯤꯅꯤꯗ ꯚꯥꯏ
ꯑꯗꯨꯗꯤ ꯐꯩ ꯑꯗꯨꯕꯨꯗꯤ ꯑꯥ ꯀꯩꯅꯣꯗ ꯃꯄꯥꯟ ꯃꯄꯥꯟ ꯍꯥꯏꯁꯨ ꯂꯥꯞꯄ ꯅꯠꯇꯕ
ꯍꯣꯏ
ꯑꯣꯏꯔꯗꯤ ꯑꯗꯨꯝ ꯈꯪꯅꯕ ꯃꯤꯁꯨ ꯑꯗꯨꯝ ꯂꯩꯗꯤ ꯂꯩꯕꯅꯤꯗ
ꯑꯣ ꯃꯥꯅꯦ ꯃꯥꯅꯦ ꯑꯩꯅ ꯅꯍꯥꯟꯅ ꯋꯥꯔꯤ ꯁꯥꯕꯗ ꯑꯩꯈꯣꯏ ꯂꯥꯏꯔꯤꯛ ꯇꯝꯃꯤꯟꯅꯕ ꯀꯩꯅꯣ ꯑꯣꯢꯕ ꯃꯥꯜꯂꯦ ꯑꯩꯈꯣꯏ ꯍꯥꯟꯅ ꯁꯣꯝꯗ ꯑꯩꯈꯣꯏ ꯀꯩꯅꯣ ꯇꯧꯕꯗ ꯀꯩꯅꯣ ꯑꯣꯏꯕ ꯃꯥꯜꯂꯦ
ꯑꯣ ꯑꯣꯏꯔꯝꯒꯅꯤ
ꯅꯍꯥꯟꯅ ꯑꯩꯈꯣꯏ ꯂꯥꯏꯔꯤꯛ ꯇꯝꯃꯤꯟꯅꯕ ꯑꯩꯈꯣꯏꯒꯤ ꯑꯩꯅ ꯀꯥꯔꯤꯕ ꯁ꯭ꯀꯨꯜ ꯃꯊꯛꯇꯒꯤ ꯀꯩꯅꯣ ꯑꯣꯏꯕ ꯃꯥꯜꯂꯦ
ꯑꯣ
ꯑꯩꯈꯣꯏ ꯁ꯭ꯀꯨꯜ ꯅꯛꯔꯒ ꯆꯝ ꯅꯛꯅ ꯆꯥ ꯀꯩꯅꯣ ꯇꯧꯔꯛꯑꯦꯕꯀꯣ
ꯑꯣ
ꯑꯗꯨꯒꯤ ꯃꯥꯁꯨ ꯑꯩꯕꯨ ꯈꯪꯕꯒꯨꯝ ꯇꯧ ꯃꯥꯜꯂꯦꯀꯣ ꯑꯗꯨꯝ ꯋꯥꯔꯤ ꯁꯥ ꯁꯥ ꯁꯥꯕꯗ ꯑꯗꯨ ꯑꯁ ꯑꯈꯣꯏ ꯃꯔꯨꯞ ꯀꯥꯡꯕꯨꯒꯤ ꯑꯈꯣꯏ ꯃꯔꯨꯞ ꯀꯥꯡꯕꯨ ꯇꯤꯟꯅꯕ ꯅꯨꯄꯤ ꯑꯣꯏꯔꯝ ꯑꯣꯏꯔꯝꯕ ꯋꯥꯅꯤꯗ
ꯑꯥꯎ ꯑꯥ
ꯑꯗꯨꯅ ꯃꯨꯛ ꯃꯥ ꯃꯣꯏꯅ ꯍꯥꯏꯖꯦ ꯅꯪ ꯂꯥꯛꯄ ꯀꯥꯟꯗ ꯑꯈꯣꯏꯗ ꯑꯗꯨꯝ ꯂꯩꯕ ꯂꯥꯛꯄ ꯌꯥꯏ ꯍꯥꯏꯌꯦꯅꯦ ꯀꯣ
ꯇꯨ ꯗꯨꯝ ꯃꯄꯥꯟꯗ ꯂꯩꯔꯕꯅꯤꯅꯀꯣ
ꯑꯣꯏ ꯌꯨꯝ ꯂꯩꯇꯝꯅꯤꯅ ꯑꯇꯣꯞꯄꯗ ꯍꯣꯇꯦꯜꯒꯨꯝꯕꯗ ꯂꯩꯕꯗꯁꯨ ꯈꯔ ꯅꯨꯡꯉꯥꯏꯇ꯭ꯔꯦꯗꯅ ꯆꯠꯊꯣꯛ ꯆꯠꯁꯤꯟꯒꯤꯁꯨ ꯀꯩ ꯀꯩꯁꯨ ꯗꯨꯃꯥꯏꯅ ꯇꯧꯕꯒꯤ ꯅꯨꯡꯉꯥꯏꯇꯕꯀꯣ ꯑꯗꯨꯅ ꯑꯗꯨꯒꯤ ꯈꯨꯗꯣꯡ ꯆꯥꯕꯗꯣ ꯌꯦꯡꯉꯒ ꯃꯣꯏꯅ ꯑꯩꯈꯣꯏ ꯃꯣꯏꯔꯣꯝꯗ ꯂꯩꯕ ꯌꯥꯏ ꯍꯥꯏ ꯑꯗꯨꯒꯤ ꯑꯩꯁꯨ ꯌꯥꯝ ꯍꯔꯥꯎꯔꯤꯅꯦ
ꯍꯣꯏ
ꯀꯅꯥ ꯈꯪꯒꯅꯤ ꯑꯗꯨ ꯑꯗꯨꯃꯥꯏꯅ ꯇꯧꯔꯒ ꯂꯥꯁꯇ ꯑꯈꯣꯏ ꯌꯨꯝ ꯄꯨꯔ ꯆꯠꯂ ꯂꯣꯏꯔꯦ ꯀꯩꯅꯣ ꯎꯝ ꯁꯨꯝ ꯋꯥꯔꯤꯗꯣ ꯂꯨꯕꯨ ꯂꯨꯁꯤꯜꯂꯗꯤ
ꯑ
ꯂꯨꯕ ꯂꯨꯕꯨ ꯂꯨꯁꯜꯂꯗꯤ ꯗꯨꯝ ꯀꯩꯅꯣ ꯇꯧꯕ ꯌꯥꯏꯗꯅ
ꯎꯝ ꯎꯝ ꯌꯥꯏꯅꯦ ꯑꯗꯨꯁꯨ ꯑꯗꯨꯁꯨ ꯌꯥꯕ
ꯑꯗꯨꯅꯦ ꯗꯨꯃꯥꯏꯅ ꯇꯧꯕ ꯑꯗꯨꯃꯥꯏꯅ ꯇꯟꯖꯥꯗꯨ ꯈꯔ ꯈꯔ ꯂꯧꯕ ꯇꯝꯒꯗꯕꯅꯦꯕꯀꯣ
ꯍꯣꯏ ꯇꯝꯒꯗꯕꯅꯦ ꯅꯨꯄꯥ ꯑꯈꯣꯏ ꯑꯁ ꯌꯥꯗꯕꯅꯦ ꯇꯝꯗꯕꯁꯦ ꯁꯤꯁꯦ ꯑꯁꯦꯡꯕ
ꯎꯝ
ꯍꯨꯏ ꯅꯣꯏꯗꯤ ꯇꯝꯗꯤ ꯇꯝ ꯑꯗꯨꯝ ꯇꯧꯔꯣ ꯇꯧꯔꯑꯒ ꯑꯗꯨꯝ ꯂꯥ
ꯍꯣꯏ ꯃꯥꯟꯅꯦ ꯃꯥꯟꯅꯦ
ꯗꯨ ꯍꯧꯖꯤꯛꯁꯦ ꯀꯨꯟ ꯀꯨꯟꯊ꯭ꯔꯥ ꯌꯧꯗꯤ ꯌꯧ ꯀꯨꯟꯊ꯭ꯔꯥꯒꯗꯤ